ꯀꯩꯗꯧꯔꯤꯅꯣ
ꯑꯣ ꯇꯕ꯭ꯔꯣ
ꯇꯥꯏꯌꯦ
ꯅꯨꯡꯉꯥꯏꯔꯤꯕ꯭ꯔꯣ
ꯅꯨꯡꯉꯥꯏꯔꯤꯌꯦ ꯍꯥꯏꯕ ꯇꯔꯦ ꯅꯪꯗꯤ
ꯑꯩꯁꯨ ꯍꯤꯡꯅꯕ ꯑꯗꯨꯝ ꯅꯨꯡꯉꯥꯏꯔꯤ ꯍꯥꯏꯕꯗꯣ ꯍꯥꯏꯗꯣꯏꯅꯤ
ꯑꯣ ꯉꯁꯤꯗꯤ ꯀꯔꯤ ꯊꯕꯛ ꯇꯧꯔꯦ
ꯉꯁꯤꯗꯤ ꯁꯦꯇꯔꯗꯦꯅꯤꯅ ꯌꯨꯝꯗ ꯑꯗꯨꯝ ꯂꯩꯌꯦꯗ
ꯃꯃꯤꯗꯤ
ꯎꯝ ꯈꯪꯗꯦ ꯅꯨꯡꯁꯥ ꯁꯥꯃꯟꯕꯒꯤ
ꯎꯝ ꯁꯕꯗꯤ ꯁꯥꯏ ꯍꯧꯖꯤꯛꯀꯥꯟꯗꯤ
ꯑꯥ ꯁꯣꯝꯗꯤ ꯀꯔꯤ ꯀꯔꯤ ꯇꯧꯕ꯭ꯔꯣ ꯉꯁꯤ ꯅꯨꯡꯉꯥꯏꯕ꯭ꯔꯣ
ꯑꯗꯨꯝ ꯂꯩꯕ ꯍꯥꯏꯕꯗꯨꯅꯦ ꯍꯧꯖꯤꯛ ꯑꯃꯨꯛꯀ ꯗ꯭ꯌꯨꯇꯤ ꯆꯠꯇꯣꯏꯅꯦ
ꯑꯁ ꯅꯥꯏꯠ ꯗꯌꯨꯇꯤ ꯇꯥꯕꯗꯤ ꯑꯣ ꯋꯥꯔꯝꯃꯅꯤ
ꯈꯟꯗ꯭ꯔꯦ ꯆꯠꯄꯗꯤ ꯆꯠꯅꯤꯡꯗ꯭ꯔꯦ ꯑꯗꯨꯔꯁꯨ ꯎꯄꯥꯏ ꯂꯩꯇꯦ ꯀꯩꯝꯇ ꯕꯤꯖꯤ ꯂꯩꯇ꯭ꯔꯕꯅꯤꯅ
ꯑꯥ ꯇꯥꯕꯅꯤ ꯀꯩꯅꯣꯗꯨꯗꯤ ꯑꯗꯨꯝ ꯃꯍꯧꯁꯥꯒꯤ ꯑꯗꯨꯝ ꯑꯗꯨꯝ ꯆꯠꯂꯒ ꯂꯩꯕꯅꯤꯅ ꯀꯣꯞ ꯇꯧꯕ ꯉꯃꯕꯅꯤꯗ
ꯑꯦ ꯀꯨꯏꯗ꯭ꯔꯝꯅꯤꯅ ꯑꯩꯈꯣꯏꯗꯤ ꯈꯪꯗ꯭ꯔꯦ
ꯄꯈꯪꯁꯤꯡꯅ ꯅꯨꯡꯗꯥꯡꯗ ꯕꯣꯜ ꯌꯦꯡꯕꯗꯨꯒ ꯆꯞ ꯃꯥꯟꯅꯩ ꯀꯩꯅꯣ
ꯅꯪ ꯍꯧꯖꯤꯛꯀꯥꯟ ꯕꯣꯜꯗꯤ ꯌꯦꯡꯗꯤ ꯌꯦꯡꯕ꯭ꯔꯣ
ꯌꯦꯡꯉꯦ
ꯅꯨꯉꯥꯏꯅ
ꯇꯥꯔꯦ ꯑꯩꯈꯣꯏꯁꯨ
ꯇꯨꯝꯕ ꯃꯄꯨꯡ ꯐꯥꯔꯔꯣꯏ ꯅꯣꯏꯁꯨ
ꯇꯨꯝꯕꯕꯨ ꯄꯨꯡ ꯀꯌꯥ ꯇꯨꯝꯗꯣꯏꯅꯣ ꯄꯨꯡ ꯃꯉꯥ ꯇꯔꯨꯛ ꯇꯨꯝꯃꯗꯤ ꯌꯥꯔꯦ
ꯍꯣꯏ ꯃꯥꯅꯤ ꯃꯥꯅꯤ
ꯁꯟꯒꯨꯝꯕ ꯑꯣꯏꯔꯗꯤ ꯑꯗꯨꯝ ꯄꯪꯇꯨꯝ ꯇꯨꯝꯕ ꯌꯥꯕꯀꯣ
ꯍꯣꯏ
ꯕꯅꯤꯅ ꯆꯥꯛꯁꯨ ꯆꯥꯗꯕ ꯌꯥꯗꯦ
ꯍꯣꯏ ꯑꯗꯨꯅꯤ ꯆꯥꯛꯇꯤ ꯊꯣꯡꯕ ꯂꯣꯏꯔꯕꯣ
ꯑꯩꯁ ꯀꯗꯥꯏꯗꯒꯤ ꯑꯩꯅ ꯆꯥꯛ ꯊꯣꯡꯗꯌꯦ
ꯑꯥ
ꯌꯨꯝꯒꯤ ꯃꯤꯅ ꯆꯥꯛ ꯊꯣꯡꯉꯦ
ꯑꯥ ꯍ ꯍ
ꯁꯝꯃꯔ ꯑꯣꯏꯕꯅꯤꯅ ꯆꯥꯛ ꯉꯟꯇꯥ ꯆꯥꯕ ꯖꯥꯇꯤ ꯉꯝꯗ꯭ꯔꯦꯗꯅ
ꯑ ꯃꯥꯅꯤ
ꯁꯣꯝꯗꯤ ꯊꯣꯡꯉꯕ꯭ꯔꯣ ꯊꯣꯉꯒ ꯂꯩ ꯕꯔꯣ
ꯑꯩꯗꯤ ꯍꯣꯁꯇꯦꯜꯗ ꯂꯩꯕꯅꯤꯅ ꯎꯄꯥꯏ ꯂꯩꯇꯦ ꯀꯨꯛꯅ ꯊꯨꯡꯉꯦ ꯗꯥꯜ ꯈꯛꯇ ꯆꯥꯔꯒ ꯂꯩꯔꯦ
ꯌꯨꯝꯗꯒꯤ ꯄꯨꯗ꯭ꯔꯣ
ꯍꯥ ꯍꯣꯁꯇꯦꯜꯗ ꯂꯩꯔꯤꯌꯦ
ꯑꯣ
ꯀꯣꯔꯁ ꯀꯝꯄ꯭ꯂꯤꯠ ꯑꯣꯏꯗ꯭ꯔꯤꯕꯅꯤꯅ
ꯆꯥꯛ ꯐꯖꯅ ꯆꯥꯔꯝꯃꯔꯣꯏꯍꯦ
ꯈꯪꯗ꯭ꯔꯦ ꯃꯗꯨꯗꯤ
ꯐꯖ ꯐꯖꯅ ꯆꯥꯊꯠꯂꯣꯍꯦ ꯑꯗꯨꯗꯤ ꯍꯋꯥꯏꯁꯨ ꯄ꯭ꯔꯣꯇꯤꯟꯅꯤꯗ
ꯍꯣꯏ ꯍꯋꯥꯏꯁꯨ ꯄ꯭ꯔꯣꯇꯤꯟꯅꯤ ꯇꯨꯔꯨ ꯔꯨꯔꯨ ꯔꯨ
ꯅꯥꯏꯠ ꯗ꯭ꯌꯨꯇꯤ ꯌꯥꯝ ꯆꯠꯃꯜꯂꯒ ꯀꯣꯛ ꯉꯥꯎꯕꯒꯨꯝꯕꯗꯤ ꯀꯩꯝꯇ ꯇꯧꯗ꯭ꯔꯣ
ꯇꯨꯝꯕ ꯃꯄꯨꯡ ꯐꯥꯗꯕ ꯅꯨꯃꯤꯠꯇꯤ ꯑꯗꯨꯃꯥꯏꯅ ꯇꯧꯋꯦ
ꯑꯁ ꯅꯁꯥꯗꯤ ꯐꯖꯅ ꯁꯣꯛꯂꯝꯕꯅꯤꯍꯦ
ꯈꯪꯗ꯭ꯔꯦꯌꯦ
ꯍꯣꯏꯗ ꯍꯣꯁꯄꯤꯇ ꯍꯣꯁꯄꯤꯇꯥꯜꯗ ꯑꯗꯨꯝ ꯇꯧꯕꯁꯤꯅ ꯅꯁꯥ ꯅꯥꯊꯟꯗ ꯑꯗꯨꯝ ꯈꯪꯉꯝꯕꯅꯤ ꯍꯣꯁꯄꯤꯇꯥꯜꯁꯨ ꯅꯛꯑꯦ ꯊꯕꯛ ꯆꯠꯂꯒ ꯑꯗꯨꯝ ꯀꯣꯂꯥꯞꯁ ꯇꯧꯔꯁꯨ ꯑꯗꯨꯗ ꯌꯥꯔꯦ ꯀꯩꯅꯣ
ꯑꯥ
ꯍꯧꯖꯤꯛꯇꯤ ꯀꯔꯤ ꯇꯧꯔꯒ ꯂꯩꯕ꯭ꯔꯣ
ꯍꯧꯖꯤꯛꯇꯤ ꯆꯥꯛ ꯆꯥ ꯇꯣꯛꯄ ꯂꯣꯏꯔꯒ ꯂꯩꯌꯦ ꯃꯌꯥꯝ
ꯑꯣ ꯅꯣꯏ ꯃꯤ ꯌꯥꯝ ꯂꯩꯕ꯭ꯔꯣ
ꯑꯩꯈꯣꯏ ꯔꯨꯝꯃꯦꯠ ꯃꯤꯇ꯭ꯔꯨꯛ ꯄꯩꯏ
ꯑꯣ ꯔꯨꯝꯃꯦꯠꯀ ꯂꯩꯅꯕꯗꯤ ꯅꯨꯡꯉꯥꯏꯔꯝꯅꯤ ꯀꯩꯅꯣ
ꯍꯣꯏ ꯅꯨꯡꯉꯥꯏꯝꯅꯦ ꯃꯤ ꯐꯕ ꯈꯛꯇꯅꯦ
ꯑꯣ ꯁꯛꯀꯪꯒꯤ ꯑꯆꯥꯔ ꯇꯧꯔꯒ ꯄꯨꯕꯗꯨ ꯕꯦꯁ ꯑꯣꯏꯕꯅꯦ ꯔꯨꯝꯃꯦꯠꯀꯗꯤ
ꯍꯝꯍ ꯍ ꯍ ꯎꯝ
ꯅꯨꯗꯜꯒ ꯀꯔꯤ ꯀꯔꯤ ꯈꯛꯇꯪ ꯆꯥꯔꯒ ꯂꯩꯔꯝꯗꯣꯏ ꯃꯥꯜꯂꯦꯗ ꯑꯍꯍ
ꯍꯣꯏ ꯃꯤꯃꯤ ꯃꯦꯒꯤꯗꯤ ꯆꯥꯒꯟꯕꯅꯦ
ꯑꯥ ꯆꯈꯥꯎꯗꯤ ꯐꯖꯔꯝꯃꯅꯤ ꯍ ꯍꯦ ꯗꯛꯇꯔꯁꯤꯡꯅ ꯗꯛ ꯇꯔꯁꯤꯡꯅ ꯆꯥꯒꯅꯨ ꯆꯥꯒꯅꯨ ꯍꯥꯏꯕ ꯃꯣꯏꯅ ꯍꯦꯟꯅ ꯆꯥꯕ ꯖꯥꯠꯇꯣꯀꯣ
ꯎꯄꯥꯏ ꯂꯩꯇꯦ
ꯑꯥ
ꯍꯣꯁꯇꯦꯜ ꯂꯩꯔꯕꯅꯤꯅ ꯍꯥꯎꯇꯕꯅꯤꯅ ꯑꯗꯨꯝ ꯆꯥꯕ ꯇꯥꯔꯦꯗꯅ
ꯍꯣꯁꯇꯦꯜ ꯂꯩꯔꯁꯨ ꯅꯣꯡꯃ ꯅꯣꯡꯃꯗꯤ ꯀꯔꯤꯅꯣ ꯒ꯭ꯔꯜꯁ ꯅꯥꯏꯠꯀ ꯊꯣꯛꯔꯒ ꯇꯧꯔꯝꯕꯅꯤ ꯀꯩꯅꯣ
ꯄꯥꯏ ꯌꯥꯗꯦꯅꯦ
ꯊꯣꯛꯄ ꯌꯥꯗꯦ
ꯍꯣꯏ
ꯑꯨꯁ ꯁꯨꯇꯤ ꯑꯣꯏꯔꯁꯨ
ꯅꯣꯏꯗꯤ ꯌꯨꯝ ꯆꯠꯄꯗꯤ ꯆꯠꯂꯦ ꯑꯗꯨ ꯑꯣꯏꯔꯁꯨ
ꯑꯣ ꯆꯥ
ꯗ꯭ꯌꯨꯇꯤꯗꯤ ꯄꯨꯡ ꯀꯌꯥꯗꯒꯤ ꯍꯧꯔꯒ ꯑꯗꯨꯝ ꯅꯦꯛꯁ ꯗꯦ ꯑꯥꯐꯇꯔꯅꯨꯟ ꯏꯚꯤꯅꯤꯡ
ꯑꯝ
ꯍꯥ
ꯅꯪ ꯍꯥꯢꯕꯗꯣ ꯀꯔꯤꯔ ꯑꯃꯨꯛꯀ ꯍꯥꯢꯌꯣ
ꯑꯣ ꯅꯣꯏꯒꯤ ꯗ꯭ꯌꯨꯇꯤ ꯇꯕꯗꯣ ꯑꯋꯔ ꯀꯌꯥꯃꯨꯛ ꯁꯤꯐ ꯇꯣ
ꯑꯥ ꯐꯨꯜ ꯅꯥꯏꯠꯅꯦ ꯑꯗꯨ ꯑꯣꯏꯔꯒ ꯃꯣꯔꯅꯤꯡ ꯑꯃꯨꯛ ꯑꯥ ꯃꯣꯔꯅꯤꯡ ꯄꯨꯡ ꯇꯔꯨꯛ ꯗ꯭ꯋꯥꯏꯗ ꯑꯗꯨꯝ ꯍꯜꯂꯛꯑꯦ
ꯑꯁ ꯑꯗꯨꯗꯤ ꯃꯄꯥꯜ ꯂꯝꯒꯤ ꯀꯂꯞ ꯆꯠꯄ ꯆꯞꯃꯥꯟꯅ ꯍꯩꯇꯦ
ꯍꯨꯝ ꯍꯨ
ꯍꯦ
ꯐꯅꯤ ꯎꯝ
ꯁꯣꯝꯗꯤ ꯒꯥꯔꯤ ꯊꯧꯕ ꯀ꯭ꯌꯥꯝ ꯀꯨꯏꯔꯒꯦ
ꯀꯩꯝꯇ ꯍꯩꯇꯦꯍꯦ ꯑꯩꯗꯤ ꯈꯣꯢꯗꯤ ꯑꯦꯛꯇꯤꯚꯥ ꯕꯥꯎ ꯊꯧꯕ ꯍꯩꯇꯦ
ꯅꯠꯇꯦ ꯅꯠꯇꯦ ꯒꯥꯔꯤ ꯊꯧꯕ ꯒꯥꯔꯤ ꯊꯧꯕ
ꯔꯤ ꯊꯧꯕ ꯍꯥꯏꯕꯗꯤ
ꯒꯥꯔꯤ ꯊꯧꯕꯗ ꯑꯥ ꯄꯦꯁꯦꯟꯖꯔ ꯃꯔꯤ ꯃꯔꯤ ꯄꯨꯏꯗꯅ ꯃꯤ ꯑꯃꯒꯤ ꯒꯥꯔꯤꯗ ꯁ꯭ꯋꯥꯏꯗ ꯒꯥꯔꯤ ꯊꯧꯔꯤꯕꯁꯦ ꯑꯁ ꯑꯗꯨꯗꯣ ꯀ꯭ꯌꯥꯝ ꯀꯨꯏꯔꯦꯅꯦ ꯊꯧꯕ
ꯎꯝ ꯒ꯭ꯌꯥꯟ ꯇꯥꯗꯦ ꯅꯪꯅ ꯍꯥꯏꯕꯗꯣ ꯑꯩꯗꯤ
ꯈꯜꯂꯣ ꯈꯜꯂꯣ ꯐꯖꯅ ꯑꯦꯛꯖꯝꯄꯜꯅꯦ ꯁꯤꯁꯦ ꯑꯥ ꯃꯤ ꯑꯃꯁꯦ ꯍꯧꯖꯤꯛ ꯅꯪꯒꯤ ꯒꯥꯔꯤ ꯀꯥꯔ ꯑꯃ ꯍꯥꯏꯔꯣ ꯑꯗꯨꯗ ꯃꯤ ꯃꯔꯤꯁꯤ ꯈꯛꯇꯪ ꯇꯣꯡꯕ ꯌꯥꯏꯌꯦꯕꯀꯣ
ꯑꯝ
ꯑꯗꯨꯗ ꯅꯪ ꯅꯪꯅ ꯗ꯭ꯔꯥꯏꯚꯔꯅꯦꯕ ꯊꯧꯕ ꯑꯗꯨꯗꯣ ꯑꯗꯨꯗꯣ ꯀꯌꯥꯝ ꯀꯨꯏꯔꯒꯦ ꯅꯪ ꯁꯨꯃꯥꯏꯅ ꯊꯧꯔꯤꯖꯦ
ꯒꯥꯢꯟ ꯇꯥꯗꯦ ꯑꯩꯗꯤ ꯍꯣꯏ
ꯐꯔꯦ ꯐꯔꯦ ꯗꯣꯟ ꯁꯇꯔꯦꯁ ꯑꯕꯥꯥꯎꯠ ꯢꯠ ꯁꯨꯝ ꯂꯧꯕ ꯈꯪꯕ꯭ꯔꯥ ꯈꯪꯕ꯭ꯔꯥ ꯍꯥꯏꯕꯅꯤꯗ
ꯑꯩꯅ ꯊꯧꯕ ꯃꯤ ꯃꯤ ꯃꯤ ꯃꯔꯤ ꯇꯣꯡꯕ
ꯍꯣꯏ ꯁꯤꯒꯤ ꯂꯝꯕꯤꯗ
ꯑꯩ ꯅꯛꯁꯟꯕ ꯍꯩꯇꯤꯑꯦ
ꯍꯝꯍꯝꯍꯝ ꯑꯟ ꯃꯩꯗꯣ ꯑꯗꯨꯝ ꯉꯥꯢꯍꯥꯛ ꯂꯩꯔꯗꯤ ꯑꯗꯨꯝ ꯂꯥꯛꯀꯅꯤꯗ
ꯑꯩꯅ ꯍꯥꯏꯕꯤꯔꯅꯤ
ꯑꯗꯨꯗ ꯐꯣꯡꯅ ꯍꯥꯏꯕ ꯌꯥꯗꯦ ꯍꯤꯍꯤ
ꯔꯦꯠ ꯀꯥꯔꯠ ꯆꯥꯒꯅꯦꯕꯀꯣ
ꯎꯝ ꯀꯣꯁ ꯕꯦꯇ꯭ꯔ ꯋꯥꯟ ꯑꯣꯟ ꯗꯦꯠ ꯑꯦꯞ
ꯍꯥꯏ ꯇꯥꯌꯦ
ꯑꯣ ꯍꯥꯎ ꯋꯥꯁ ꯌꯣꯔ ꯗꯦ ꯗꯣ ꯅꯨꯃꯤꯠ ꯁꯦ ꯀꯔꯤ ꯇꯧꯕ꯭ꯔꯣ ꯉꯁꯤ ꯅꯨꯃꯤꯠꯁꯦ ꯀꯃꯥꯏ ꯀꯃꯥꯏ ꯅꯨꯡꯉꯥꯏꯕ꯭ꯔꯣ ꯀꯔꯤ ꯀꯔꯤ ꯌꯨꯝꯗ ꯑꯗꯨꯝ ꯂꯩ ꯑꯦ ꯍꯣꯁꯇꯦꯜꯗ ꯑꯗꯨꯝ ꯂꯩꯕ꯭ꯔꯣ
ꯀꯩ ꯍꯥꯢꯕ ꯑꯃꯨꯛꯀꯥ
ꯌꯨꯠ ꯍꯣꯁꯇꯦꯜꯗꯨꯗ ꯑꯗꯨꯝ ꯂꯩꯕ꯭ꯔꯣ
ꯍꯣꯏ ꯀ꯭ꯂꯥꯁ ꯆꯠꯂꯦ ꯑꯃꯨꯛꯀꯥ ꯄꯨꯡ ꯑꯂꯚꯦꯟ ꯋꯥꯢꯗ
ꯑꯁ ꯅꯥꯏꯠꯁꯤꯞꯁꯨ ꯑꯃꯨꯛ ꯆꯠꯄ ꯀ꯭ꯂꯥꯁꯁꯨ ꯆꯠꯄ
ꯀ꯭ꯂꯥꯁ ꯆꯠꯂꯦ ꯄꯨꯡ ꯑꯍꯨꯝꯗꯩ ꯑꯃꯨꯛꯀ ꯍꯜꯂꯛꯑꯦ
ꯀꯣꯛ ꯆꯥꯛꯂꯝꯗꯣꯏ ꯃꯥꯜꯂꯦꯍꯦ ꯑꯗꯨꯗꯤ ꯑꯁ ꯋꯥꯅꯤꯍꯦ ꯍꯦ
ꯑꯣ
ꯎꯄꯥꯢꯂꯩꯇꯦꯅꯦ ꯑꯗꯕꯨ ꯋꯤꯁ ꯌꯨ ꯁꯛꯁꯦꯁ ꯃꯦꯟ ꯍꯥ
ꯎꯄꯥꯢ ꯂꯩꯇꯦ
ꯅꯣꯏꯒꯤ ꯍꯣꯁꯇꯦꯜ ꯃꯅꯥꯛ ꯀꯨꯝꯕꯗꯣ ꯕꯥꯁꯀꯦꯠꯕꯣꯜ ꯀꯣꯔꯠꯀꯨꯝꯕ ꯂꯩꯕ꯭ꯔꯣ
ꯑꯩ ꯀꯝꯇ ꯂꯩꯇꯦ ꯑꯩꯈꯣꯏꯒꯤ ꯒ ꯑꯩꯈꯣꯏꯒꯤ ꯀꯣꯝꯕꯣꯜ ꯂꯩꯇꯦ
ꯀꯝꯄꯥꯎꯟ ꯂꯩꯇꯦ
ꯎꯝ
ꯑꯁ ꯑꯗꯨꯗꯤ ꯄꯨꯔꯥ ꯍꯥ ꯖꯦꯜꯅꯤꯅꯦ
ꯎꯝ ꯅꯪꯗꯤ ꯀꯔꯤ ꯃꯇꯝꯗꯒꯤ ꯆꯥꯛ ꯌꯦꯟꯁꯥꯡ ꯊꯣꯡꯗꯣꯏꯅꯣ
ꯑꯩꯈꯣꯏ ꯑꯍꯟ ꯏꯃꯥꯗꯨꯅ ꯊꯣꯡꯔꯒ ꯂꯩꯔꯝꯃꯤ ꯀꯤꯠꯆꯟꯗ
ꯑꯥ
ꯆꯥꯛ ꯆꯥꯕꯗꯤ ꯁꯝꯃꯔ ꯑꯣꯏꯕꯅꯤꯅ ꯊꯦꯡ ꯊꯦꯡꯅ ꯑꯗꯨꯝ ꯆꯥꯏ
ꯑꯥ
ꯗꯥꯏꯖꯦꯁ ꯇꯧꯅꯕ ꯃꯇꯝ ꯄꯤꯗꯕꯅꯤꯅ ꯍꯨꯝ ꯅꯣꯏꯒꯤ ꯋꯦꯗꯔꯗꯤ ꯉꯁꯤ ꯀꯃꯥꯏ ꯇꯧꯕ꯭ꯔꯣ
ꯅꯨꯡꯁꯥ ꯌꯥꯝ ꯁꯥꯏꯌꯦ
ꯅꯣꯡ ꯃꯪꯗ꯭ꯔꯣ
ꯍꯥꯥ ꯅꯣꯡ ꯃꯪꯗꯦ ꯉꯁꯤꯗꯤ
ꯑꯩꯈꯣꯏꯔꯣꯝꯗꯗꯤ ꯅꯣꯡ ꯃꯪꯕ ꯅꯣꯡ ꯈꯔ ꯈꯔ ꯃꯪꯉꯒ ꯅꯨꯡꯁꯥꯃꯨꯛ ꯊꯣꯛꯄ ꯇꯧꯋꯦ ꯃꯤꯠ
ꯑꯗꯨꯒꯤ ꯑꯩꯁꯨ ꯆꯥꯛ ꯆꯥꯕ ꯆꯠꯈ꯭ꯔꯒꯦ ꯅꯪꯁꯨ ꯗ꯭ꯌꯨꯇꯤꯗꯣ ꯐꯖꯅ ꯆꯠꯈ꯭ꯔꯣ ꯍꯣꯀꯣ
ꯍꯣꯏ ꯑꯦ ꯑꯥ
ꯊꯝꯃꯦ ꯊꯝꯃꯦ ꯑꯗꯨꯗꯤ